ꯍꯜꯂꯣ
ꯇꯥꯔꯕꯣ ꯇꯥꯔꯣ
ꯑꯣ
ꯇꯥꯗꯕ꯭ꯔꯣ
ꯆꯆꯥꯔꯕꯨ
ꯁꯥꯔꯦ ꯂꯟꯗꯤ
ꯑꯩꯁꯨ ꯆꯥꯈ꯭ꯔꯦ
ꯀꯩ ꯍꯟꯖꯥꯡ ꯆꯒꯦ
ꯁꯤ ꯁꯤꯗꯤ ꯄꯅꯦ ꯁꯣꯔꯇꯨ ꯃꯆꯥꯥꯏ ꯅꯪꯗꯤ
ꯌꯦꯟ ꯆꯥꯏꯌꯦꯦ ꯉꯁꯤ
ꯅꯪꯒꯤ ꯅꯈꯣꯟꯜ ꯐꯖꯅ ꯇꯥꯗꯦꯅꯦ
ꯇꯥꯗꯕ꯭ꯔꯣ
ꯐꯥꯏ
ꯀꯩꯅꯣ ꯅꯅꯥꯀꯣꯡꯗꯣ ꯈꯔ ꯃꯟ ꯃꯟꯅ ꯇꯥꯎꯑꯣꯅꯦ ꯅꯥꯀꯣꯡꯗꯣ ꯈꯔ ꯁꯦꯡꯗꯣꯛꯑꯒ ꯃꯨꯟꯅ ꯇꯥꯎ ꯍꯥꯏꯕ
ꯅ ꯍꯒꯗ ꯄꯖ ꯇꯥ
ꯑꯦ ꯅꯪꯅꯦꯀꯣ ꯅꯍꯥꯟꯃꯨꯛ ꯑꯩꯈꯣꯏ ꯎ ꯏꯅꯥꯎꯅꯨꯄꯤꯒ ꯑꯩꯈꯣꯏ ꯕꯖꯥꯔ ꯊꯦꯡꯅꯔꯒ ꯆꯠꯄꯗꯣ
ꯌꯦꯁ ꯌꯦꯁ ꯌꯦꯁ ꯀꯩ ꯅ
ꯀꯑꯣ ꯄꯨꯕ꯭ꯔꯣ ꯀꯥꯎ ꯑꯩ ꯅꯤꯡꯁꯤꯡꯕꯅꯤ ꯍꯧꯖꯤꯛ ꯈꯛꯇꯪ
ꯅꯪ ꯅꯤꯡꯁꯤꯡꯕ ꯉꯝꯗ꯭ꯔꯕ
ꯅꯪ ꯈꯨꯟꯗ ꯂꯩꯕ꯭ꯔꯣ ꯏꯔꯦꯟꯗ ꯂꯩꯕ꯭ꯔꯣ
ꯑꯩ ꯖꯔꯗ ꯏꯆꯦꯒ ꯂꯩꯦ
ꯑꯣ ꯅꯨꯡꯉꯥꯏꯅꯤ ꯆꯦꯁꯤꯁꯦ ꯇꯨꯡ ꯈꯔꯥꯕꯣ
ꯑꯦ ꯇꯨꯝꯗ꯭ꯔꯤꯗ ꯃꯥꯒꯤ ꯔꯨꯝꯗ ꯂꯩꯗ
ꯑꯣ ꯅꯆꯦꯁꯦ ꯑꯦꯛꯖꯥꯝ ꯑꯗꯨꯝ ꯊꯥꯔ ꯂꯩꯕꯣ ꯅꯆꯦꯁꯨ
ꯈꯪꯗꯦ ꯃꯥꯒꯤ ꯃꯥꯒꯤ ꯌꯥꯏ ꯍꯥꯏꯕꯗꯨꯅꯤ
ꯅꯪꯅ ꯈꯪꯗ꯭ꯔꯒ ꯅꯣꯏ ꯏꯃꯨꯡ ꯃꯅꯨꯡ ꯄꯨꯂꯞ ꯄꯨꯜꯂꯒ ꯅꯪꯅ ꯈꯪꯗ꯭ꯔꯒ ꯀꯅꯥꯅ ꯈꯪꯦ ꯀꯗꯨ
ꯑꯩꯗꯤꯁꯨ ꯈꯪ ꯈꯪꯗꯦ
ꯑꯁ ꯅꯪꯗꯤ ꯀꯩ ꯀꯩ ꯇꯧꯔꯒ ꯂꯩꯕ꯭ꯔꯣ
ꯑꯩ ꯑꯗꯨꯝ ꯂꯩꯌꯦꯗ ꯁꯤꯗ ꯀꯔꯤꯁꯨ ꯇꯧꯗꯦ
ꯅꯪ ꯁ꯭ꯀꯨꯜ ꯇꯝ ꯀꯥꯕ ꯂꯣꯏꯔꯕꯣ
ꯏꯁꯀꯨꯜ ꯇꯝꯌꯦ
ꯑꯣꯀꯥꯁ ꯀꯅꯣ
ꯑꯩ ꯀ꯭ꯂꯥꯁ ꯍꯧꯖꯤꯛ ꯏꯂꯚꯦꯟ ꯀꯥꯔꯒ ꯂꯩꯑꯦ
ꯑꯣ ꯑꯉꯥꯡꯅꯤꯅꯦ ꯅꯪꯒꯤ ꯑꯗꯨꯗꯤ
ꯑꯣ ꯑꯩ ꯑꯩ ꯑꯩꯗꯤ ꯑꯉꯥꯡꯅꯦ ꯉꯔꯥꯡꯒꯤ ꯉꯈꯥꯅꯦ ꯅꯪꯗꯤ ꯀꯗꯥꯏ ꯂꯩꯕ꯭ꯔꯣ
ꯌꯨꯝꯗꯂꯦ
ꯅꯣꯏꯒꯤ ꯍꯨꯏꯗꯣ ꯈꯉꯗ
ꯍꯣꯏ
ꯀꯨꯏꯁꯦ ꯌꯥꯝ ꯍꯥꯎꯔꯤꯅꯦ ꯆꯥꯕ
ꯍꯨꯏ ꯆꯕ ꯍꯥꯎꯋꯦ
ꯍꯣꯏ
ꯎꯝ
ꯅꯪ ꯄꯤꯗꯦ
ꯏꯗ ꯐ ꯐꯣꯟꯅꯦꯉꯒ ꯂꯩꯦ
ꯑꯁ ꯅꯅꯥꯎꯅꯄꯤꯤꯕꯨ ꯃꯤꯁ ꯌꯥꯝ ꯇꯧꯋꯤꯅꯦ ꯑꯩ
ꯎꯝ ꯑꯗꯨꯗꯤ ꯋꯥꯔꯤ ꯁꯥꯑꯣ ꯀꯩꯅꯣ ꯑꯗꯨꯗꯤ
ꯑꯁ ꯏꯠꯀꯥꯏꯕ ꯃꯥꯗꯣ ꯑꯩꯕꯨ ꯌꯥꯝꯅ ꯁꯥꯎꯕꯅꯦ ꯃꯥ
ꯀꯒꯤꯅꯣ
ꯃꯥꯕꯨ ꯃꯤꯁꯝ ꯇꯧꯏꯅꯤ
ꯐꯥꯒꯤꯒꯤꯔꯣ ꯅꯠꯇ꯭ꯔꯒ ꯑꯁꯦꯡꯕꯒꯤꯔꯣ
ꯑꯁꯦꯡꯕꯒꯤ ꯃꯥꯕꯨ ꯌꯥꯝ ꯅꯨꯡꯁꯤꯕꯅꯤꯅꯦ ꯑꯩꯅ
ꯑꯁ ꯀꯩꯒꯣꯦ ꯑꯁꯤ ꯋꯥꯔꯤꯗꯤ ꯃꯆꯦ ꯑꯩꯉꯣꯟꯗ ꯏꯀꯥꯏꯗꯕꯅ
ꯑꯁ ꯏ ꯀꯥꯏꯗꯦꯗ
ꯑ ꯂ ꯋꯥꯔꯤꯗ
ꯑ
ꯂꯣꯏꯔꯦꯗꯅ ꯑꯉꯥꯡꯁꯤꯡꯁꯦ ꯂꯣꯏꯔꯦ ꯂꯣꯏꯔꯦ
ꯍ ꯍꯧꯖꯤꯛꯀꯥꯟꯒꯤ ꯑꯉꯥꯡꯁꯤꯡꯁꯤ ꯀꯤꯗꯕꯅꯤꯅꯦ
ꯏꯀꯥꯏꯕ ꯈꯪꯅꯗ꯭ꯔꯦꯀꯣ
ꯍꯣꯏ ꯑꯁ ꯏꯀꯥꯏꯕ ꯈꯪꯅꯗ꯭ꯔꯦꯗ ꯍꯧꯖꯤꯛꯀꯥꯟꯁꯦ
ꯅꯌꯥꯝꯕꯁꯨ ꯀꯩꯅꯣꯗ ꯂꯩꯕ꯭ꯔꯣ ꯀꯣꯍꯤꯃꯥꯗ ꯂꯩꯕ꯭ꯔꯣ
ꯑꯩꯣꯏ ꯃꯥ ꯃꯣꯏ ꯁꯤꯃꯤꯁꯇꯔꯗꯨ ꯂꯩꯣꯏ ꯀ꯭ꯔꯕꯗꯨ ꯁꯨꯇꯤꯂꯦ ꯃꯥꯂꯦ ꯍꯧꯖꯤꯒꯥꯟ
ꯑꯣ
ꯑꯗꯨꯒꯤ ꯌꯨꯝꯗꯁꯨ ꯊꯣꯛꯂꯛꯄ ꯌꯥꯗꯕ ꯑꯗꯨꯒꯤ ꯀꯔꯤꯃꯥꯗ ꯂꯩꯕ
ꯍꯣꯏ ꯑꯗꯨ ꯍꯥꯏꯌꯦꯦ ꯈꯪꯉꯦ ꯍꯣꯏ ꯑꯁꯈꯥꯟꯗ꯭ꯔꯦꯗ ꯅꯪꯗꯤ ꯑꯗꯨꯝ ꯆꯥꯔꯒ ꯇꯨꯝꯃꯒ ꯅꯪꯁꯨ ꯑꯗꯨꯝ ꯂꯩꯕ꯭ꯔꯥ
ꯍꯣꯏ ꯑꯩꯗꯤ ꯀꯔꯤꯁꯨ ꯇꯧꯗꯦꯗ
ꯁ꯭ꯀꯨꯜ ꯆꯠꯇꯕ꯭ꯔꯣ
ꯁ꯭ꯀꯨꯜꯁꯨ ꯆꯠꯇꯦ ꯍꯣꯏ
ꯀꯩꯒꯤꯅꯣ
ꯏꯁ ꯀꯣ ꯆꯠꯄꯁꯦ ꯋꯥꯏꯅꯦ ꯆꯠꯅꯤꯡꯗꯦ ꯋꯥꯁꯀꯨ ꯆꯠꯂꯁꯦ ꯑꯉꯥꯡꯅꯤꯅ ꯑꯩꯗꯤ ꯆꯠꯁꯨ ꯆꯠꯅꯤꯡꯗ꯭ꯔꯤ
ꯎ ꯅꯗꯤ ꯅꯆꯦꯅ ꯆꯥꯛ ꯌꯦꯟꯁꯥꯡ ꯊꯣꯡꯕ꯭ꯔꯣ
ꯍꯣꯏ ꯏꯆꯦꯅꯁꯨ ꯊꯣꯡꯉꯦ ꯑꯩꯅꯁꯨ ꯊꯣꯡꯉꯦ ꯃꯔꯛ ꯃꯔꯛꯇ
ꯅꯪ ꯊꯣꯡꯕ ꯍꯩꯕ꯭ꯔꯅꯦ
ꯑꯁ ꯑꯩꯗꯤ ꯂꯣꯏꯅꯃꯛ ꯍꯩꯕꯅꯤꯅꯦ
ꯎꯝ
ꯏꯟꯁꯥꯡꯒꯤ ꯄꯥꯛ ꯐꯪꯗ
ꯑꯝꯐꯅꯦ ꯑꯗꯨꯔꯗꯤ
ꯍ ꯑꯩꯗꯤ ꯌꯥꯝ ꯐꯩꯅꯦ ꯅꯣꯡꯃꯇꯤꯗꯨ ꯂꯦꯁꯈꯕ꯭ꯔꯥ
ꯀꯥꯗꯨꯗ ꯃꯥꯗꯤ ꯃꯥꯁꯦ ꯌꯨꯝꯗ ꯑꯗꯨꯝ ꯆꯥꯔꯒ ꯇꯨꯝꯃꯒ ꯑꯗꯨꯝ ꯂꯩꯌꯦ ꯃꯥꯁꯨ
ꯍꯧꯖꯤꯛ ꯅꯨꯄꯥꯅꯤ ꯂꯩꯃꯤꯟꯅꯕ꯭ꯔꯥ
ꯃꯥ ꯀꯥ ꯑꯃꯗ ꯂꯩ
ꯅꯨꯡ ꯅꯣꯏ ꯌꯨꯝꯁꯦ ꯀꯩꯊꯦꯜ ꯃꯝꯕꯤꯔꯔꯣ ꯅꯠꯇ꯭ꯔꯒ ꯃꯊꯛꯇꯔꯣ
ꯑꯩꯈꯣꯏ ꯈꯨꯟꯗ ꯂꯩꯅ
ꯑꯣ ꯐꯩꯌꯦ ꯐꯩꯌꯦ ꯈꯨꯅ ꯂꯩꯕꯅ ꯅꯨꯡꯉꯥꯏꯕꯅꯤ
ꯎꯝ ꯈꯨꯟꯗꯅ ꯍꯦꯟꯅ ꯅꯨꯡꯉꯥꯏꯌꯦ ꯆꯠꯊꯣꯛ ꯆꯠ ꯀꯩꯅꯣ ꯇꯧꯕꯔꯁꯨꯀꯣ ꯍꯥꯏꯗꯤ ꯃꯤ ꯄꯨꯂꯞ ꯂꯩꯕꯅꯤꯅꯀꯣ
ꯎꯝ ꯑꯗꯨꯠꯇꯗꯤ ꯎꯝꯉꯕ ꯃꯥꯜꯂꯤ ꯑꯩꯗꯤ ꯈꯨꯟꯗ ꯂꯩꯕ ꯍꯩꯅꯗꯣꯏꯗ
ꯎꯝꯣꯏ ꯗꯤ ꯍꯥꯏꯗꯤ ꯍꯧꯖꯤꯛ ꯂꯥꯡ ꯌꯦꯡꯕ ꯃꯇꯝꯅꯤꯅꯀꯣ
ꯍꫭꯏ ꯍꫭꯏ ꯗꯨꯃꯥꯏꯅ ꯍꯥꯏꯕꯅꯤ ꯈꯪꯗꯦꯗ ꯑꯩꯁꯨ
ꯂꯥꯡꯅꯤꯡꯕ ꯃꯇꯝꯗꯗꯤ ꯂꯩꯅꯤꯡꯗꯕꯅꯦ
ꯑ ꯑꯗꯨꯒꯤ ꯃꯥꯜꯂꯦ ꯑꯁ ꯌꯥꯝ ꯂꯥꯡꯉꯗ ꯏꯗꯤ ꯃꯁꯨ ꯑ ꯎ
ꯎꯝ ꯅꯪ ꯎꯝ ꯑꯩ ꯑꯁ ꯈꯪꯗꯦꯅꯦ ꯅꯣꯏꯒꯤ ꯁꯥꯞꯁꯟꯁꯨ ꯑꯃꯛ ꯃꯨꯛꯀꯥꯎꯒꯦ ꯇꯧꯋꯦ
ꯑꯁ ꯑꯩꯗꯤ ꯑꯩꯁꯨ ꯅꯪ ꯆ ꯐꯪꯕꯤꯗ
ꯑꯩꯖꯅꯦ ꯅꯣꯏ ꯑꯣ ꯑꯗꯨꯅ ꯑꯃꯨꯛ ꯑꯃꯨꯛ ꯀꯥꯎꯋꯦ ꯇꯧꯋꯦ ꯑꯗꯨꯗꯤ ꯍꯥꯏꯔꯦ ꯑꯣ ꯍꯥꯏꯔꯦ ꯑꯃꯨꯛ ꯅꯤꯡꯁꯤꯡꯉꯒꯗꯤꯕꯣ ꯑꯩꯗꯤꯗꯤ
ꯑꯩꯁꯨ ꯑꯗꯨꯃꯥꯏ ꯆꯞꯝꯕꯅꯩ ꯑꯩꯗ ꯅꯣꯏ ꯈꯨꯟꯗ ꯑꯩꯅ ꯈꯪꯉꯨꯁꯦ ꯃꯤ ꯑꯅꯤ ꯈꯈꯤꯇꯪ ꯉꯥꯏꯍꯥꯛ ꯈꯥꯡꯉꯦ ꯉꯁꯥꯏ ꯑꯗꯨ ꯑꯩꯅ ꯍꯥꯏꯕꯗꯨ
ꯎꯝ ꯑꯁ ꯑꯩ ꯑꯩꯁ ꯅꯣꯏ ꯈꯨꯜꯒꯤ ꯃꯤ ꯑꯌꯥꯝꯕꯅ ꯈꯪꯉꯦꯅ
ꯑꯁ ꯅꯪꯗꯤ ꯌꯥꯝ ꯍꯩꯌꯦꯅꯦ
ꯀꯩꯅꯣ ꯑꯩꯈꯣꯏ ꯑꯩꯈꯣꯏꯒꯤ ꯃꯔꯤ ꯃꯇꯥ ꯊꯣꯡꯅꯕꯁꯤꯡꯁꯨ ꯂꯣꯏ ꯈꯪꯒꯗꯕꯅꯤ ꯀꯩꯅꯣ
ꯑꯣ ꯑꯩꯈꯣꯏ ꯈꯨꯟꯗ ꯑꯩꯈꯣꯏ ꯈꯨꯟꯗ ꯃꯔꯤ ꯃꯇꯥ ꯊꯣꯛꯅꯕ ꯌꯥꯝ ꯂꯩꯕ꯭ꯔꯥ ꯅꯣꯏꯒ
ꯀꯩꯅꯣꯅꯦ ꯅꯪ ꯉꯥꯎꯔꯕ꯭ꯔꯣ
ꯇ꯭ꯔꯤ
ꯅꯣꯏ ꯅꯣꯏꯗꯨꯁꯨ ꯅꯣꯏ ꯅꯣꯏꯁꯨ ꯑꯩꯈꯣꯏ ꯃꯔꯤ ꯃꯇꯥꯅꯤ ꯀꯩꯅꯣ ꯑꯣ
ꯑꯣ ꯑꯣ ꯑꯣ ꯑꯣ ꯑꯗꯨꯃꯥꯏꯅ ꯑꯣꯏꯔꯤꯕ꯭ꯔꯥ
ꯅꯣꯏꯒꯤ ꯏꯃꯥꯒ ꯅꯣꯏꯒꯤ ꯅꯨꯄꯥꯗꯣ ꯑꯗꯨꯁꯨ ꯀꯩꯅꯣꯅꯤꯗꯅ ꯂꯧꯅꯕ ꯌꯥꯗꯦꯗꯅ
ꯑꯣ ꯑꯁ ꯑꯗꯨꯒꯤ ꯑꯩ ꯍꯣꯞ ꯀꯥꯏꯈ꯭ꯔꯕꯅꯤꯅꯦ ꯑꯗꯨꯒꯤ
ꯎꯝ
ꯃꯅꯥꯎ ꯅꯨꯄꯤꯗꯨ ꯌꯥꯝ ꯄꯥꯝꯕꯅꯤ ꯑꯩꯅ
ꯑꯗꯣ ꯀꯩꯅꯣ ꯇꯧꯋꯤꯗꯅ ꯑꯗꯨ ꯃꯣꯏ ꯑꯅꯤꯁꯨ ꯌꯥꯗꯦ ꯑꯗꯨꯒ ꯑꯗꯨ ꯑꯣꯏꯔꯁꯨ ꯂꯧꯅꯈ꯭ꯔꯦꯀꯣ ꯑꯗꯨꯗꯣ ꯃꯆꯤꯟ ꯃꯅꯥꯎꯁꯤꯡꯗꯤ ꯀꯩꯅꯣ ꯏꯄꯥꯛꯒ ꯃꯣꯏ
ꯑꯣ ꯑꯁ ꯑꯗꯨꯗꯤ ꯁꯣꯏꯔꯦꯀꯣꯕꯖꯥꯠꯅ
ꯍꯣꯏ ꯅꯪ
ꯑꯩꯅ ꯍꯣꯞ ꯀꯥꯏꯔꯤꯕꯕꯨ
ꯅꯪ ꯅꯍꯥꯟꯈꯩ ꯈꯪꯗꯕ꯭ꯔꯣ
ꯑꯩ ꯉꯍꯥꯟꯗꯤ ꯆꯪꯗꯦ ꯐꯣꯏ
ꯑꯁ ꯌꯥꯗ꯭ꯔꯦ ꯌꯥꯗ꯭ꯔꯦ ꯅꯣꯏ ꯍꯪꯉꯣ ꯀꯅꯥ ꯀꯅꯥꯅꯣ ꯑꯩꯈꯣꯏ ꯃꯤꯁꯦ ꯀꯅꯥ ꯀꯅꯥꯅꯣ ꯀꯔꯝꯕ
ꯑꯦꯁ ꯑꯩ ꯏꯕꯣꯛ ꯃꯉꯣꯟꯗ ꯍꯪꯕ ꯇꯥꯔꯦ ꯈꯨꯟ ꯆꯠꯄ ꯀꯥꯟꯗ
ꯎꯝ ꯍꯉꯣ ꯅꯣꯏ ꯏꯕꯣꯛꯇꯣ ꯑꯃꯨꯛꯃꯨꯛ ꯀꯥꯎꯔꯒ ꯋꯥꯔꯤ ꯊꯥꯏꯅꯒꯤ ꯃꯣꯏꯒꯤ ꯋꯥꯔꯤꯗꯣ ꯂꯤꯔꯛꯀꯅꯦꯕꯀꯣ
ꯇꯃꯦꯦ
ꯊꯥꯏꯅꯒꯤ ꯋꯥꯔꯤ ꯂꯤ ꯂꯤꯕꯅꯦ ꯃꯣꯏꯗꯤ ꯂꯤ ꯑꯗꯨꯒꯨꯝꯕ ꯋꯥꯔꯤ ꯂꯤ ꯑꯗꯨꯕꯨ ꯌꯥꯝ ꯄꯥꯃꯅꯦꯕ
ꯑꯩ ꯈꯪꯉꯅꯤ ꯑꯩ ꯈꯪꯅꯤ ꯑꯗꯨꯗꯤ ꯑꯁ ꯅꯅꯥꯎꯄꯤꯗꯣ ꯂꯧꯕ ꯌꯥꯔꯔꯣꯏꯅꯦ ꯑꯩꯅ
ꯑ
ꯑꯩꯅ ꯌꯥꯝꯅ ꯈꯟꯖꯕꯅꯤꯅꯦ ꯑꯉꯥꯡ ꯄꯁꯛ ꯄꯤꯛꯂꯤꯛ ꯂꯩꯦ
ꯅꯪꯒꯤ ꯋꯥꯔꯤꯁꯤꯗꯤ ꯑꯩ ꯄꯤ ꯇꯥꯒꯦ ꯇꯑꯣꯏꯗ
ꯑꯩꯅ ꯖꯤꯕꯇꯤ ꯀꯪꯕ꯭ꯔꯥ
ꯍꯥ
ꯖꯕꯇꯤ ꯇꯣ
ꯑ
ꯑꯁ ꯑꯩꯈꯣꯏ ꯇꯤꯟꯅꯔꯛꯄꯗꯒꯤ ꯏꯁꯅꯅꯄꯤꯗꯨꯣ ꯑꯩꯅ ꯌꯥꯝꯅ ꯄꯥꯝꯈ꯭ꯔꯕꯅꯤ ꯑꯗꯨꯕꯨ ꯍꯧꯖꯤꯛꯇꯤ ꯊꯥꯗꯣꯛꯄ ꯇꯥꯔꯦꯗꯅ ꯍꯣꯂꯦ
ꯎꯝ ꯑꯗꯨ ꯃꯇꯝꯗꯨꯗꯤ ꯏꯅꯥꯎ ꯅꯨꯄꯤ ꯃꯁꯛ ꯊꯤꯕꯅꯦꯍꯦ
ꯑꯁ ꯐꯖꯔꯗꯤ
ꯑ ꯅꯣꯏ ꯀꯩꯅꯣ ꯅꯪꯁꯨ ꯗꯣꯟ ꯕꯣꯁ ꯀꯣꯜꯂ ꯀꯥꯏꯑꯀꯣ
ꯍꯣꯏ
ꯑꯗꯨ ꯃꯇꯝꯗꯔꯣ
ꯍꯣꯏ ꯑꯁ ꯑꯗꯨꯗ ꯑꯩꯒꯤ ꯌꯥꯝꯅ ꯅꯨꯡꯁꯤꯖꯕꯩ ꯊꯝꯅꯤꯅꯦ
ꯅꯪꯒꯤ ꯋꯥꯔꯤꯁꯤꯁꯦ ꯂꯣꯏꯔꯦ ꯑꯗꯨꯅ
ꯏꯁꯀꯔꯤ ꯇꯁ ꯐꯣꯝ ꯊꯅ ꯔꯣ ꯅꯉꯎ ꯅꯨꯨꯄꯤꯗꯤ ꯑꯁ ꯅꯨꯄꯥ ꯀꯨꯏꯔꯕꯅꯗ ꯃꯥꯁꯦ
ꯈꯪꯗꯦꯅꯦ ꯑꯩꯁꯨ ꯂꯥꯏꯃꯤꯟꯅꯔꯁꯨꯨ ꯈꯪꯗꯅꯤ
ꯃꯥꯗꯤ ꯑꯩꯕꯨ ꯅꯨꯡꯁꯤꯗꯕꯅꯤꯗ ꯑꯩ ꯈꯪꯉꯦꯕ
ꯎ ꯑꯦ ꯃꯉꯣꯗ ꯍꯒꯣ
ꯄ꯭ꯂꯁ ꯑꯩꯒꯤ ꯃꯉꯣꯟꯗꯁꯨ ꯍꯪꯕꯁꯨ ꯇꯝꯃꯕꯣ ꯑꯗꯨꯗꯒꯤ ꯃꯥꯅꯗꯤ ꯑꯩꯕꯨ ꯀꯔꯤꯁꯨ ꯈꯟꯕꯤꯗꯦ
ꯈꯟꯒꯅꯤ ꯑꯗꯣ ꯅꯪ ꯍꯥꯏꯌꯣ ꯃꯉꯣꯟꯗ
ꯑꯩ ꯍꯥꯏ ꯁꯨ ꯀꯥꯏꯑꯦ ꯑꯗꯨꯒ ꯅꯅꯨꯡꯁꯨ ꯅꯨꯡꯁꯤꯕ
ꯑ ꯍ
ꯑꯗꯨꯕꯨ ꯍꯧꯖꯤꯛꯇꯤ ꯂꯧꯅꯕꯁꯨ ꯌꯥꯗ꯭ꯔꯦ
ꯏꯅꯥꯎꯅꯨꯄꯤꯗꯤ ꯄꯪꯕꯅꯦ ꯌꯥꯅꯤ
ꯑꯁ ꯑꯩꯒꯤꯗꯃꯛꯇꯨꯗꯤ ꯌꯥꯝ ꯐꯩꯌꯦꯗ ꯃꯥꯗꯤ ꯑꯩꯒꯌꯥꯝ ꯆꯥꯟꯅꯩꯑꯕ
ꯎꯝ ꯃꯥꯗꯤꯅꯦ ꯑꯆꯥꯥꯄꯣꯠ ꯂꯩꯕꯤꯌꯣ ꯂꯩꯕꯤꯌꯣ ꯍꯥꯏꯕꯅꯦ ꯃꯥꯅꯤ
ꯍꯣꯏ ꯑꯁ ꯃꯥ ꯍꯣꯏ